ꯄꯂꯧꯔꯤꯅ
ꯀꯁꯨ ꯇꯧꯔꯦ ꯅꯪꯗꯤ
ꯀꯩꯁꯨ ꯇꯧꯗꯦꯗ ꯑꯩꯁꯨ ꯆꯥꯛ ꯆꯥꯕ ꯂꯣꯏꯔꯒ ꯂꯩꯍꯦ
ꯑꯦ ꯏꯁ꯭ꯀ꯭ꯔꯤꯟ ꯆꯅꯣ
ꯁꯤꯁꯦ ꯍꯖꯔ
ꯍꯥꯥꯎꯔꯕꯅꯦ
ꯍꯥꯎꯗꯦꯗ ꯄꯨꯡ ꯊꯅꯕ ꯑꯗꯨꯝ ꯆꯥꯏꯗ ꯅꯪꯗꯤ
ꯑꯂꯨ ꯆꯥꯦꯔꯤ ꯑꯂꯨ
ꯑꯜꯂꯨ ꯍꯥꯕ꯭ꯔꯣ
ꯍꯥꯎ
ꯍꯥꯏꯅꯦ ꯀꯩꯀꯩ ꯇꯧꯔꯤꯒꯦ ꯍꯧꯖꯤꯛꯀꯥꯟꯗꯤ
ꯐ꯭ꯔꯤ ꯂꯩꯔꯕꯅꯤ ꯑꯗꯨꯗꯤ ꯁꯤꯗꯤ ꯐꯔꯤ ꯑꯗꯨꯨꯝ ꯂꯩꯕꯅꯦ ꯑꯩꯗꯤ
ꯊꯃꯛ ꯇ ꯍꯗꯅ
ꯊꯕꯛ ꯇꯧꯅꯤꯡꯗꯕꯒꯤ
ꯕꯣ ꯌꯦꯡꯕ ꯅꯨꯡꯉꯥꯏꯕ꯭ꯔꯣ
ꯅꯨꯡꯉꯥꯏꯅꯦ ꯅꯪꯗꯤ ꯌꯦꯡꯗꯕ꯭ꯔꯣ
ꯌꯦꯡꯗꯅ ꯑꯩꯅ ꯌꯦꯡꯅꯤꯡꯕ ꯃꯦꯠꯁ ꯂꯩꯔꯗꯤ ꯑꯗꯨꯝ ꯌꯦꯡꯉꯦ ꯌꯦꯉꯗꯗꯤ ꯌꯦꯉꯦꯗ ꯃꯔꯛ ꯃꯔꯥꯛꯇ ꯎꯝ ꯍꯅꯤꯡꯔꯗꯤ ꯇꯣꯛꯑꯦ ꯁꯥꯗ꯭ꯔꯣ ꯅꯣꯏꯔꯣꯝꯗꯗꯤ
ꯁꯥꯗꯗ
ꯁ꯭ꯋꯥꯗꯗꯤ ꯀꯁ
ꯁꯥꯔꯝꯒꯅꯦꯅꯒꯤꯡ ꯃꯐꯝꯗꯤ
ꯎꯝ ꯂꯝꯝꯖꯥꯏ
ꯅꯗꯤ ꯀꯩ ꯀꯩ ꯇꯧꯔꯅꯣ
ꯀꯩꯁꯨ ꯇꯧꯗꯦꯗ ꯑꯩꯁꯨ
ꯑꯗꯨꯝ ꯐ꯭ꯔꯤ ꯂꯩꯕꯅꯤꯅꯦꯅꯗꯦ
ꯎꯝ
ꯁꯗꯗꯤ ꯄꯒ ꯆꯞ ꯃꯥꯟꯅꯔꯦꯅꯦ
ꯎꯝ ꯇꯧꯅꯤꯡꯉꯥꯏꯁꯨ ꯂꯩꯇꯦ ꯇꯧꯅꯤꯡꯉꯥꯏꯁꯨ ꯇꯜꯂꯦ ꯐ꯭ꯔꯤꯗ ꯂꯩꯃꯟꯕꯒꯤ ꯂꯩꯕ ꯅꯨꯡꯉꯥꯏꯕ꯭ꯔꯣ ꯕꯣꯔꯤꯡ ꯆꯨꯗꯣ
ꯅꯣꯏꯗꯤ ꯅꯪꯗꯤ
ꯃꯔꯥꯛ ꯃꯔꯥꯛꯇꯗꯤ ꯕꯣꯔꯤꯡ ꯀꯥꯏꯅ ꯌꯨꯝ ꯂꯩꯃꯟꯕꯒꯤ ꯆꯠꯊꯣꯛꯄꯁꯨ ꯇꯜꯂꯦ ꯁꯃꯟꯍꯟꯕꯗꯨꯅ
ꯃꯔꯛ ꯃꯔꯛ ꯅꯣꯡ ꯆꯨꯨꯕ꯭ꯔꯣ
ꯍꯣꯏ ꯃꯔꯥꯛ ꯃꯔꯥꯛꯗ ꯆꯨꯕꯩ ꯍꯧꯖꯤꯛꯁꯨ ꯃꯃꯃꯦꯗ ꯅꯣꯏꯗꯗꯤ
ꯃꯄꯥꯟ ꯊꯣꯛꯇ꯭ꯔꯤꯑꯦ ꯍꯧꯖꯤꯛꯐꯥꯎꯗꯤ ꯐꯃꯨꯡꯗ ꯑꯗꯨꯝ ꯂꯩ
ꯊꯣꯛꯑꯣꯗꯅ
ꯊꯣꯛꯅꯤꯡꯗꯦ ꯃꯄꯥꯟꯁꯦ
ꯍꯧꯖꯤꯛꯀꯥꯟꯗꯤ ꯄꯤꯝꯄꯜꯁꯀꯨꯝꯕ ꯊꯣꯛꯇ꯭ꯔꯕ ꯅꯪꯒꯤ ꯅꯪꯒꯤ ꯄꯤꯝꯄꯜꯁꯗꯨ
ꯀꯥꯏ ꯍꯥꯏꯒꯗꯕꯅꯣ ꯈꯔꯗꯤ ꯐꯥꯔꯦ ꯍꯥꯏꯕ ꯇꯥꯔꯦ
ꯎꯝ ꯐꯒꯅꯤ ꯐꯒꯅꯤ
ꯃꯩꯇꯩꯂꯣꯟ ꯈꯛꯇꯔꯣ ꯉꯥꯡꯒꯗꯕꯗꯣ ꯑꯁꯤꯗꯤ
ꯎꯝ
ꯏꯪꯂꯤꯁꯒꯨꯝꯕꯗꯤ ꯉꯥꯡꯕ ꯌꯥꯔꯦ
ꯌꯥꯗꯦ ꯃꯩꯇꯩ ꯂꯣꯟ
ꯈꯥꯛꯄ
ꯎꯝ ꯁꯥꯃꯟꯕꯒꯤ ꯂꯩꯕ ꯅꯨꯡꯉꯥꯏꯗꯕꯅꯦ ꯁꯤꯗꯗꯤ ꯃꯔꯛ ꯃꯔꯛꯇꯗꯤ ꯃꯩꯁꯨ ꯂꯥꯛꯔꯣꯏ ꯌꯥꯝ ꯁꯥꯔꯀꯥꯟꯗ ꯃꯩꯁꯨ ꯂꯥꯛꯔꯣꯏꯕ
ꯃꯥꯏ ꯔꯤꯒꯨꯂꯔ ꯇꯧꯗꯕ꯭ꯔꯣ ꯅꯣꯏꯒꯤ ꯃꯐꯝꯗꯣ
ꯇꯧꯗꯦ ꯅꯣꯡ ꯆꯨꯔꯗꯤꯀꯣ
ꯑꯣ
ꯅꯣꯡ ꯆꯨꯨꯔꯗꯤ ꯑꯃꯨꯛ ꯃꯨꯠꯈꯤꯅꯤ ꯑꯗꯨ ꯁꯦꯝꯕꯅꯤ ꯑꯃꯨꯛ ꯅꯣꯡ ꯆꯨꯔꯗꯤ ꯑꯃꯨꯛ ꯆꯠꯈꯤꯅꯤ ꯕꯦꯔꯥꯅꯦ ꯁꯤꯃꯩꯁꯦ ꯍꯟꯗꯛꯗꯤ ꯅꯣꯏꯔꯕꯣ ꯅꯪꯁꯨ ꯍꯟꯗꯥꯡꯗꯤ ꯅꯣꯏꯔꯕꯣ
ꯑꯟꯏꯟꯇꯦꯜꯂꯤꯖꯦꯕꯜ
ꯑꯝꯍꯝꯍꯝ
ꯑꯃꯨꯛ ꯍꯥꯏꯅꯦ
ꯅꯣꯏꯔꯕꯣ ꯍꯥꯏꯕ
ꯅꯣꯏꯔꯕꯣ
ꯎꯝ ꯐꯦꯠ ꯑꯣꯏꯏꯕꯗꯣ ꯐꯦꯠ ꯐꯦꯠ
ꯀꯥꯏꯗꯒꯤ
ꯌꯥꯝ ꯀꯥꯡꯕ꯭ꯔꯣ ꯑꯗꯨꯗꯤ
ꯌꯥꯁ
ꯋꯥꯀꯤꯡ ꯋꯥꯋꯀꯤꯡꯒꯨꯝꯕꯗꯤ ꯆꯠꯄ꯭ꯔꯣ ꯆꯠꯇꯕ꯭ꯔꯣ
ꯕꯣ ꯌꯦꯒꯖꯤꯗꯤ ꯆꯠꯇꯦ ꯍꯥꯏꯕ ꯇꯥꯔꯦ ꯊꯦꯡ ꯇꯨꯝ ꯊꯦꯡ ꯇꯃꯃꯦ ꯉꯥꯟꯅꯍꯧꯒꯠꯂꯦ ꯀꯤꯡ ꯆꯠꯅꯤꯡ ꯗꯦ
ꯋꯥꯛꯀꯤꯡ ꯆꯠꯄꯗꯣ ꯅꯨꯡꯉꯥꯏꯕ꯭ꯔꯣ
ꯍꯥꯏꯕꯠꯇꯔꯦ
ꯎꯝ ꯃꯣꯔꯅꯤꯡꯗꯅ ꯅꯨꯡꯉꯥꯏꯕ꯭ꯔꯥ ꯅꯠꯇ꯭ꯔꯒ ꯏꯚꯤꯅꯤꯡꯅ
ꯃꯣꯔꯅꯤꯡꯗꯤ ꯆꯠꯇꯦꯗ ꯑꯩꯗꯤ ꯏꯚꯤꯅꯤꯡ ꯈꯛꯇ ꯎꯝꯖꯔꯦ ꯃꯣꯔꯅꯤꯡ ꯆꯠꯄꯁꯨ ꯌꯥꯝ ꯅꯨꯡꯉꯥꯏ ꯏꯚꯅꯤꯡ ꯆꯥꯏ ꯃꯣꯔꯅꯤꯡ ꯆꯠꯇꯨꯅ ꯑꯗꯨ ꯍꯦꯟꯅ ꯐꯒꯅꯤꯗ ꯍꯦꯟꯅ ꯅꯨꯡꯉꯥꯏꯔꯝꯃꯅꯤ ꯐ꯭ꯔꯦꯁ ꯑꯦꯌꯥꯔ ꯐꯪꯉꯤꯅꯦ ꯃꯣꯔꯅꯤꯡꯒꯤꯗꯤ
ꯎꯝ ꯎꯝ ꯍꯣꯏꯗꯤ ꯋꯥꯏꯅꯦꯗꯣ
ꯑ ꯍꯥ
ꯍꯣꯏꯗꯤ ꯋꯥꯋꯥꯛꯀꯤꯡ ꯆꯠꯄꯗꯣ ꯌꯥꯝ ꯋꯥꯏꯅꯦ ꯆꯦꯟꯕ ꯉꯝꯗꯦꯅꯦ
ꯑꯗꯨꯝ ꯀꯨꯏꯅ ꯆꯠꯇꯕꯒꯤ ꯑꯣꯏꯔꯝꯒꯅꯤꯗ ꯑꯗꯨꯗꯤ
ꯑ ꯆꯦꯟꯕ ꯉꯝꯗꯦ ꯌꯥꯝ ꯄꯤꯛꯂꯁꯨ
ꯄꯤꯛꯀꯤꯁꯨ ꯆꯝꯄ꯭ꯔꯥꯅꯦ ꯀꯥꯏꯩꯅ
ꯑꯗꯨꯗꯦ ꯑꯖꯗ ꯄꯦꯔꯁꯨ ꯁꯄ꯭ꯔꯥ
ꯀꯔꯝ ꯀꯥꯟꯗ ꯅꯪꯗꯤ ꯌꯨꯝ ꯆꯠꯀꯅꯤ
ꯈꯪꯗꯦꯗ ꯑꯗꯨꯝ ꯂꯩꯒꯅꯤꯗ ꯆꯠꯂꯔꯣꯏꯗ
ꯀꯩꯒꯤ
ꯌꯨꯝꯗ ꯀꯩꯁꯨ ꯇꯧꯅꯤꯡꯉꯥꯏ ꯂꯩꯇꯦ ꯑꯗꯨꯖ ꯍ ꯆꯥꯟꯖꯣꯁ ꯆꯠꯗꯁꯨ ꯐꯪꯗꯗ ꯑꯉꯥꯡ ꯂꯧꯕꯒꯤꯀꯣ
ꯑꯗꯨꯗꯤ ꯅꯪ ꯃꯃꯥꯒꯤ ꯇꯥꯏꯞꯇ ꯂꯩꯔꯤꯅꯦ ꯑꯗꯨ ꯍꯧꯀ ꯍꯧꯖꯤꯛ
ꯍꯣꯏꯅꯦ ꯃꯃꯥꯡꯒꯤꯗ ꯔꯣꯜꯁ ꯂꯣꯏꯅꯃꯛ ꯄꯥꯏꯔꯤꯅꯤꯅꯦ
ꯎꯝ ꯑꯉꯥꯡꯗꯤ ꯅꯨꯄꯤꯔ ꯅꯨꯄꯥꯔ ꯑꯉꯥꯡ ꯀꯌꯥꯅꯣ
ꯑꯃ ꯈꯛꯇꯅꯤꯗ ꯅꯨꯄꯤꯅꯦ
ꯑꯪ ꯃꯨꯚꯤꯨ ꯇꯪ ꯀꯇ ꯅꯠꯇꯦ ꯍꯦ ꯏꯃꯅꯕꯒ
ꯄꯨꯟ ꯄꯨꯟꯅ ꯆꯠꯂꯗꯤ ꯄꯨꯟꯅ ꯆꯠ ꯄꯨꯟꯅ ꯆꯠꯄꯗꯨꯅ ꯅꯨꯡꯉꯥꯏꯕ꯭ꯔꯣ
ꯍꯣꯏ ꯅꯦ
ꯃꯊꯟꯗ ꯅꯨꯡꯉꯥꯏꯇꯦ
ꯏꯊꯟꯊꯛꯇ ꯆꯠꯄꯁꯨ ꯅꯨꯡꯉꯥꯏ ꯍꯥꯏꯕ ꯇꯥꯔꯦ ꯑꯗꯨꯒ ꯃꯔꯨꯞ ꯈꯣꯏꯒ ꯆꯠꯃꯤꯟꯅꯕꯁ‌ꯦ ꯅꯨꯡꯉꯥꯏꯌ‌ꯦ
ꯎꯝ ꯐꯌꯦ ꯐꯌꯦ
ꯃꯨꯚꯤꯒꯨꯝꯕ ꯅꯪꯗꯤ ꯌꯦꯡꯗꯕ꯭ꯔꯣ
ꯃꯨꯚꯤ
ꯑ
ꯃꯨꯚꯤꯒꯨꯝꯕ ꯌꯦꯡꯉ‌ꯦ ꯌ‌ꯦꯡꯕꯗꯤ ꯐꯖꯕ ꯍꯥꯏꯕꯅꯦ ꯃꯨꯚꯤ ꯐꯖꯕ ꯊꯤꯕꯁꯨ ꯍꯩꯇꯦ
ꯀꯔꯤꯒꯨꯝꯕ ꯃꯨꯕꯤꯅꫭ
ꯈꯪꯗ‌ꯦꯗ ꯄꯪ ꯌꯥꯏ ꯌꯥꯏꯗ ꯕꯣꯜ ꯑꫭꯏꯅ ꯉꯔꯥꯡꯕꯣꯜ ꯌꯦꯡꯕꯗꯣ ꯚ꯭ꯂꯨꯗꯅ ꯉꯝꯕ꯭ꯔꯥ ꯅꯠꯇ꯭ꯔꯒ ꯑꯃꯗꯨꯅ ꯉꯝꯕ꯭ꯔꯥ
ꯕ꯭ꯂꯨ ꯍꯥꯏꯗꯤ ꯀꯩꯅꯣ ꯀꯅꯥ
ꯖꯔꯁꯤ ꯕ꯭ꯂꯨ ꯍꯥꯞꯄꯗ ꯐꯥꯔꯁ ꯃꯦꯁ ꯇꯥꯔꯥ ꯈꯪꯗ‌ꯦ
ꯏꯪꯂꯦꯟꯒ ꯈꯪꯗ‌ꯦ ꯍꯦ